ꯑꯥꯎꯕ꯭ꯔꯣ
ꯑꯁ ꯈꯪꯃꯦ ꯍꯦ ꯑ ꯅꯣꯣꯏ ꯈꯨꯟ ꯀꯔꯂꯕ꯭ꯔ ꯄ
ꯂꯣꯏꯔꯦ ꯑꯁꯦ ꯍꯦꯛ ꯍꯧꯕꯗꯒꯤ ꯅꯪ ꯅꯣꯛꯄ ꯍꯧꯔꯗꯤ ꯂꯣꯏꯔꯦ
ꯀꯔꯤꯒꯔ ꯅꯠꯇꯦ ꯑꯩ ꯑꯗꯨꯝ ꯅꯣꯛꯒꯟꯕꯅꯦ ꯑꯗꯨꯒꯤꯅꯦ ꯅꯪ ꯍꯥꯏꯅꯗꯕ꯭ꯔꯥ?
ꯍꯣꯏ ꯍꯥꯏꯅꯌꯦ꯫ ꯍꯧꯖꯤꯛ ꯍꯧꯖꯤꯛꯇꯤ ꯑꯗꯨꯝ ꯅꯣꯛꯑꯣꯅꯦ ꯑꯩ ꯇꯥꯔꯒꯦꯅꯦ ꯍꯥꯟꯅ
ꯑꯁ ꯀꯀꯣ ꯏꯕꯥꯅꯤꯁꯦ ꯅꯪꯁꯨꯨꯝ ꯃꯈ ꯈꯣꯟ ꯆꯥꯎꯕ ꯃꯥꯜꯂꯦ ꯑꯩꯁꯨ ꯆꯥꯎꯋꯦ꯫
ꯑꯩꯗꯤ ꯑꯩꯗꯤ ꯁꯥꯖꯤꯟꯕꯒꯤꯅꯦ ꯑꯩꯒꯤ ꯃꯈꯣꯗꯤ ꯌꯥꯝ ꯄꯤꯛ ꯅꯦ꯫ ꯍꯣꯏ ꯅꯪꯒꯤ ꯃꯈꯣꯟꯗꯤ ꯆꯥꯎꯔꯦ꯫
ꯆꯥꯎꯋꯦ ꯑꯩ ꯁꯦꯝꯕ ꯌꯥꯗ꯭ꯔꯦ꯫
ꯍꯥꯎ ꯅꯍꯥ
ꯒꯤ ꯃꯍꯣꯣꯟ ꯃꯥꯜꯂꯦ ꯑꯥ
ꯚꯠꯇꯤ ꯑꯣꯏꯕ
ꯐꯒꯤꯅꯦꯗ ꯐꯖꯖꯩ ꯗ ꯇꯥꯕꯗ ꯅꯨꯡꯁꯤꯕꯒꯤ ꯃꯈꯣꯟ ꯃꯥꯜꯂꯦꯅ꯫
ꯎꯝ ꯑꯩꯉꯣꯟꯗ ꯑꯩ ꯉꯁꯤ ꯅꯨꯃꯤꯠꯁꯦ ꯀꯔꯤꯒꯤꯅꯣ ꯈꯪꯗꯦ ꯑꯩꯅ ꯈꯥꯏꯒꯗꯕ ꯃꯤ ꯑꯃꯠꯇ ꯎꯔꯨꯗꯕ ꯑꯩꯒꯣꯟꯗ ꯀꯪꯗ꯭ꯔ
ꯑꯗꯨ ꯅꯪ ꯑꯩꯉꯣꯟꯗ ꯈꯥꯏꯔꯛꯑꯣꯅꯦ ꯑꯩ ꯇꯥꯒꯦꯅꯦ꯫
ꯑꯗꯨ ꯐꯥꯔꯁꯇꯅꯦ ꯃꯤꯁꯦꯀꯣ ꯑ ꯋꯥꯔꯤꯁꯅꯝꯕ ꯀꯥꯟꯗ ꯈꯥꯏꯕ ꯍꯧꯗ꯭ꯔꯗꯤ ꯃꯤ ꯃꯤ ꯑꯃꯗꯨ ꯑꯗꯨꯝꯅꯔꯕꯁ ꯀꯃꯥꯏꯅ ꯑꯗꯨꯝ ꯑꯃ ꯂꯩꯈ꯭ꯔꯒꯅꯦꯕ
ꯑꯥ
ꯃꯥꯁꯨ ꯑꯩꯉꯣꯟꯗ ꯂꯥꯞꯇꯅ ꯈꯥꯏꯕ ꯂꯣꯏꯕ ꯉꯥꯏꯔꯤꯕꯅꯤ꫰꫰
ꯑꯣ ꯅꯪ ꯅꯪ
ꯄꯤꯗꯦꯕ ꯍꯧꯖꯤꯛꯁꯨ ꯅꯪꯅ ꯑꯩꯉꯣꯟꯗ
ꯑꯩ ꯍꯧꯖꯤꯛ ꯄꯤꯖꯔꯤ ꯃꯇꯝ ꯅꯪ ꯂꯧꯕꯤꯔꯣ ꯐꯅꯤ ꯐꯅꯤ ꯂꯧꯕꯤꯔꯣ ꯑꯗꯨꯝ ꯌꯥꯔꯅꯤ꯫
ꯑꯗꯨꯃꯥꯏꯅ ꯍꯥꯏꯔꯁꯨ ꯅꯠꯇꯦ꯫
ꯌꯥꯅꯤ ꯍꯥꯏꯔꯒ ꯂꯧꯔꯣ ꯍꯥꯏꯔꯛꯑꯣ ꯑꯩ ꯇꯥꯅꯤꯡꯕꯗꯤ ꯅꯪꯅ ꯍꯥꯏꯔꯛꯄ ꯈꯣꯟꯗ ꯑꯩ ꯇꯥꯔꯒ ꯑꯩ ꯇꯨꯃꯤꯟꯅ ꯅꯣꯛꯆꯒꯦ ꯏꯊꯟꯇ ꯍꯤ ꯍꯤ ꯇꯧꯔꯒ
ꯑꯩꯁꯦ ꯌꯥꯝ ꯋꯥꯔꯤ ꯅꯨꯡꯉꯥꯏꯕ ꯃꯤ ꯑꯣꯏꯕ ꯃꯥꯜꯂꯦ꯫
ꯋꯥꯔꯤꯕꯨꯗꯤ ꯍꯣꯏ ꯏꯃꯥꯅ ꯄꯣꯛꯂꯛꯄ ꯑꯥ ꯍꯥꯏꯔꯣ ꯍꯥꯏꯔꯣ
ꯅꯪꯅ ꯑꯣꯏꯅ ꯀꯩꯅꯣ ꯇꯧꯔꯣ ꯑꯩ ꯑꯣꯏꯅ ꯅꯣꯛꯀꯦ ꯅꯪ ꯅꯣꯛꯄ ꯍꯩꯗꯧ ꯃꯥꯟꯗꯦ꯫
ꯑꯩꯒꯤ ꯈꯨꯅꯣꯛꯇ ꯅꯪ ꯇꯥꯕꯗ ꯍꯦꯟꯅ ꯅꯣꯛꯅꯤꯡꯕ ꯐꯥꯎꯔꯝꯃꯣꯏ ꯈꯪꯉꯦꯕ ꯅꯪ ꯑꯩꯕꯨ ꯅꯣꯛꯍꯜꯂꯣ꯫
ꯅꯪꯁꯦ꯫ ꯀꯩꯅꯣ ꯇꯧꯕ꯭ꯔꯥ ꯔꯣꯡꯃꯩ꯫ ꯔꯣꯡꯃꯩ ꯅꯦꯗꯤ ꯈꯪꯉꯦ꯫
ꯑꯩꯗꯣ ꯍꯣꯏ ꯔꯣꯡꯃꯩꯁꯨ ꯔꯣꯡꯃꯩ ꯥꯡꯉꯩꯁꯨ ꯥꯡꯉꯩ ꯑꯃꯁꯨ ꯑꯃ ꯑꯍꯨꯝꯁꯨ ꯑꯍꯨꯝ ꯂꯣꯏ ꯇꯧꯈ꯭ꯔꯦ꯫
ꯅꯪꯒꯤ ꯀꯤ ꯃꯃꯤꯡꯗꯣ ꯄꯥꯔ ꯈ ꯂꯩꯕꯒꯤꯅꯦ꯫ ꯅꯪꯅ ꯏꯝꯐꯥꯟꯖ ꯂꯩꯕ꯫ ꯅꯪꯁꯦ ꯇꯝꯄꯥꯛꯇ ꯂꯩꯕ꯭ꯔꯥ ꯅꯠꯇ꯭ꯔꯥ ꯆꯤꯡꯗ ꯂꯩꯕ꯭ꯔꯥ
ꯑꯩ ꯑꯩꯗꯤ ꯃꯥꯎꯟꯇꯦꯟꯗ ꯂꯩꯌꯦ꯫
ꯎꯝ ꯐꯖꯅ ꯈꯥꯏꯌꯦ
ꯃꯥꯎꯟꯇꯦꯟꯗꯤ ꯏꯪꯂꯤꯁ ꯀꯤ ꯋꯥꯔꯗꯁꯅꯦꯗꯅ ꯃꯤꯅ ꯃꯅꯤꯄꯨꯔꯤ ꯉꯥꯡꯉꯨ ꯍꯥꯏꯔ ꯀꯥꯟꯗ ꯅꯪꯅ ꯀꯔꯤ ꯑꯗꯨꯗ
ꯀꯣꯛꯄꯤꯅꯤ ꯅꯪꯅ ꯈꯜꯂꯤ ꯑꯩꯅꯁꯨ ꯈꯜꯂꯤ ꯑꯗꯨꯅ ꯅꯪ ꯀꯣꯛꯄꯤꯈ꯭ꯔꯦ ꯍꯥꯏꯕꯁꯨ ꯑꯩ ꯈꯪꯉꯦ ꯅꯪ ꯅꯣꯛꯄꯅꯤꯅ
ꯀꯣꯈ꯭ꯔꯦ ꯂꯣꯏꯅ ꯀꯣꯛꯄꯤꯈ꯭ꯔꯦ
ꯑꯩꯒꯤ ꯈꯣꯡꯉꯗꯤ ꯀꯣꯛꯇꯕ ꯃꯥꯜꯂꯦꯗ
ꯑꯗꯨꯗꯤ ꯅꯪꯅ ꯂꯩꯕꯥꯛꯇ ꯅꯦꯠꯄꯒꯤꯅꯦ
ꯍꯥꯥꯕꯔꯤ ꯀꯣ
ꯎꯝ ꯑꯥ ꯅꯨꯡꯗꯤ ꯀꯗꯥꯏꯗ ꯅꯨꯄꯤ ꯎꯝ ꯇꯥꯟꯅꯕꯗ ꯇꯥꯍꯧꯈ꯭ꯔꯕꯖꯥꯠꯅ
ꯍꯣꯏ
ꯎꯝ ꯅꯍꯥꯟꯋꯥꯏꯗꯣ
ꯑꯗꯣ ꯏꯕꯣꯛꯇꯤ ꯍꯥꯄꯦꯟ ꯁꯦꯠꯂꯒ ꯂꯥꯛꯄ
ꯎꯝ
ꯑꯩꯅ ꯖꯤꯟ ꯈꯪꯒ꯭ꯔꯥ ꯁꯦꯠꯄꯒꯤ ꯆꯄꯥꯜꯁꯨ ꯊꯝꯐꯝ ꯈꯪꯗ꯭ꯔꯦ ꯂꯣꯏ ꯃꯥꯡꯈ꯭ꯔꯦ
ꯎꯝ ꯊꯤꯕ ꯐꯪꯗ꯭ꯔꯦ
ꯐꯪꯗ꯭ꯔꯦ ꯅꯪ ꯅꯪ ꯂꯣꯠ ꯁꯤꯟꯕꯩ ꯃꯥꯜꯂꯦ
ꯑꯩꯅꯥ
ꯂꯣꯠꯁꯤꯟꯕ ꯃꯥꯜꯂꯦꯕ
ꯑꯩꯅ ꯀꯔꯝꯍꯥꯏꯅ ꯂꯣꯠꯀꯅꯤ
ꯃꯣꯏꯒꯤ ꯀꯥꯆꯤꯟꯒꯤ ꯃꯅꯨꯡꯗ ꯅꯪ ꯂꯣꯠꯂꯤꯗꯨꯗꯤ
ꯑꯗꯨꯗꯤ ꯂꯧꯊꯣꯛꯄ ꯌꯥꯔꯔꯣꯏ
ꯌꯥꯔꯣꯏ ꯁꯨꯡꯂꯧ ꯂꯧꯊꯣꯛꯄ ꯌꯥꯔꯔꯣꯏ ꯅꯪꯅ ꯂꯣꯠꯀꯦꯅ ꯂꯣꯠ ꯂꯧꯕꯅꯤꯅ
ꯑ ꯌꯥꯔ ꯐꯜꯩꯗ
ꯑꯩꯒꯤ ꯊꯝꯃꯣꯏꯒꯤ ꯍꯛꯆꯥꯡꯒꯤ ꯏꯁꯥꯁꯨ ꯆꯪꯂꯛꯑꯒꯦ
ꯑ ꯆ
ꯑꯦ ꯆꯪꯂ ꯀꯣ ꯃꯤ ꯀꯨꯞꯇ ꯑꯌꯦ ꯀꯃꯥꯏ ꯇꯧꯒꯦ ꯍꯥꯏꯕ ꯑꯩꯒꯤ ꯑꯩꯒꯤ ꯆꯠꯄꯣꯗꯣ ꯍꯦꯛ ꯐꯪꯉꯒ ꯖꯒꯣꯏ ꯁꯥꯗꯣꯏꯅꯦ
ꯎꯝ
ꯑꯗꯣꯗꯤ ꯍꯣꯏ ꯃꯤꯑꯣꯏꯕ ꯑꯣꯏꯕꯅꯤꯅ ꯆꯥꯛ ꯆꯥꯕꯗ ꯂꯦꯞꯄ ꯌꯥꯗꯕꯅꯤꯅ ꯑꯗꯨꯝ ꯆꯥꯕꯤꯈ꯭ꯔꯦ ꯍꯥꯏꯖꯒꯦ ꯇꯧꯕ
ꯉꯜꯂꯤꯅꯥ
ꯍꯣꯏ ꯉꯟꯕꯕꯨꯗꯤ ꯉꯜꯂꯤ ꯑꯗꯨ ꯅꯨꯡꯗꯥꯡꯗꯤ ꯑꯣꯏꯔꯕꯅꯤꯅ ꯑꯗꯨꯝ ꯆꯥꯈ꯭ꯔꯦ
ꯍꯣꯔꯦꯟ ꯅ ꯑꯃꯨꯛꯀ ꯆꯥꯛ ꯂꯥꯝꯈ꯭ꯔꯅꯤ
ꯍꯣꯔꯦ ꯑꯃꯨꯛꯀ ꯆꯥꯛ ꯂꯥꯎꯒ ꯑꯃꯨꯛ ꯊꯣꯡꯉꯒ ꯆꯥꯔꯗꯤ ꯂꯣꯏꯔꯦ ꯀꯥꯏꯔꯣ ꯏꯆꯝ ꯆꯝꯕꯗꯨꯕꯨ ꯅꯪ ꯃꯊꯥ ꯁꯥꯔꯒ ꯂꯩꯔꯦ
ꯃꯊꯥ ꯆꯥꯕꯒꯤ ꯅꯠꯇꯦ ꯆꯥꯛ ꯊꯣꯡꯕꯗ ꯇꯟꯕ ꯃꯤ ꯑꯣꯏꯕꯒꯤꯅꯦ
ꯑꯣ ꯅꯪ ꯇꯜꯂꯦꯕ
ꯀꯟꯒꯟꯕ
ꯑ ꯍꯣꯏ ꯇꯜꯂꯁꯨ ꯅꯪꯒꯤꯗꯃꯛꯇ ꯑꯩ ꯊꯨꯡꯅꯤꯡꯉꯥꯏ ꯍꯥꯏꯅꯞ ꯍꯥꯞꯆꯒꯦ ꯇꯧꯕꯅꯦ ꯑꯗꯨꯕꯨ ꯃꯇꯥꯡ ꯃꯇꯝ ꯆꯥꯗ꯭ꯔꯤ ꯑꯗꯣ
ꯁꯪꯒꯤꯤꯠ ꯑ
ꯎꯅꯦ ꯉꯁꯤ ꯑꯌꯨꯛꯀꯤ ꯍꯤꯟꯖꯥꯡꯗꯣ ꯀꯔꯤ ꯍꯤꯟꯖꯥꯡ ꯑꯣꯏꯅ ꯁꯥꯏꯕꯤꯈ꯭ꯔꯦ
ꯑꯩꯁꯦ ꯏꯇꯣꯝꯗ ꯑꯣꯏꯕꯒꯤ ꯑꯩꯁꯦ ꯆꯟꯁꯥꯡ ꯊꯣꯡꯕ ꯇꯟꯕꯒꯤ ꯃꯤꯡ ꯃꯤꯅꯦ ꯀꯪꯂꯥꯅꯤ ꯁꯤꯡꯖꯨ ꯇꯧꯔꯒ ꯆꯥꯏ
ꯑꯁ ꯈ꯭ꯋꯥꯏꯗꯒꯤ ꯃꯇꯝ ꯆꯪꯕ ꯍꯟꯖꯥꯡꯗ ꯍꯦꯟꯅ ꯃꯇꯝ ꯆꯪꯕ ꯄꯣꯠꯅꯤ ꯅꯪꯅ ꯇꯧꯔꯒ ꯆꯥꯔꯤꯗꯣ
ꯈꯤꯇꯪꯅꯤ ꯃꯇꯝ ꯆꯪꯒꯦꯗ ꯆꯪꯗꯦ
ꯑꯦ ꯍꯤꯟꯖꯥꯡ ꯍꯥꯏꯔꯗꯤ ꯌꯦꯔꯨꯝ ꯆꯝꯐꯨꯠ ꯊꯨꯝ ꯍꯥꯞꯄꯣ ꯍꯤꯟꯖꯥꯡ ꯑꯣꯏꯔꯦ
ꯑꯗꯨꯗꯣ ꯃꯥꯒꯤ ꯐꯨꯠꯂꯤꯉꯩ ꯃꯇꯝ ꯆꯪꯗ꯭ꯔꯥ
ꯆꯪꯗꯦ ꯆꯪꯗꯦ ꯃꯤꯅꯤꯠ ꯃꯉꯥꯒꯨꯝꯕ ꯐꯨꯠꯂꯗꯤ ꯌꯥꯔꯦ ꯍ ꯍꯥꯏ ꯑꯁ ꯇꯟꯕꯒꯤ ꯆꯥꯡꯁꯦ ꯅꯪꯅ ꯌꯦ ꯂꯣꯏꯔꯦ ꯏꯕꯥꯅꯤ ꯁꯦꯝꯃꯔꯁꯨ ꯇꯜꯂꯦꯅ ꯑꯩ ꯄꯨꯗꯧ ꯃꯥꯜꯂꯦ
ꯂꯩꯍꯧꯔꯣꯅ
ꯎꯝ ꯑꯦ ꯅꯪꯕꯨꯗꯤ ꯊꯥꯗꯣꯛꯑꯣꯏ ꯄꯨꯟꯁꯤ ꯆꯨꯞꯄꯒꯤ ꯅꯪꯒꯤ ꯈꯨꯗꯥꯡ ꯄꯥꯏꯔꯒ ꯑꯗꯨꯝ ꯆꯦꯟꯂꯣꯏꯅꯤ
ꯑꯀꯁ ꯀꯩꯅꯣ ꯍꯧꯖꯤꯛꯇꯤ ꯒꯥꯔꯤ ꯂꯩꯕꯅꯤꯅ ꯑꯗꯨꯝ ꯒꯥꯔꯤ ꯅ ꯆꯤꯟꯒꯅꯤꯅ
ꯑꯣ ꯑꯩ ꯒꯥꯔꯤ ꯌꯥꯎꯔꯤꯌꯦ ꯑꯩꯒꯤ ꯁꯥꯏꯀꯜ ꯌꯥꯎꯔꯤꯌꯦ
ꯁꯦꯒꯟ ꯁꯦꯒꯟ ꯇꯣꯡꯕꯗꯤ ꯇꯜꯂꯦꯍꯦ
ꯑ ꯅꯪꯁꯦ ꯀꯠꯇꯣ ꯅꯤꯡꯗ꯭ꯔ ꯑꯩꯅ ꯔꯤꯛꯁꯣꯁꯨ ꯂꯩꯌꯦꯦ
ꯑ ꯑꯗꯨꯕꯨ ꯅꯨꯡꯉꯥꯏꯗꯧ ꯃꯥꯜꯂꯦ
ꯑꯁ ꯑꯩꯒꯤ ꯔꯤꯛꯁꯣꯗ ꯕ꯭ꯔꯦꯛ ꯈꯔ ꯅꯨꯡꯉꯥꯏꯗꯕ ꯏꯕꯥꯅꯤ ꯊꯨꯅ ꯆꯦꯜꯂ ꯀꯥꯟꯗ ꯐꯔꯛ ꯇꯥꯛꯗꯧ ꯃꯥꯜꯂꯦ ꯑꯗꯨꯅ ꯈꯣꯡ ꯑꯣꯏꯅ ꯆꯠꯂꯁꯤꯗ ꯑꯩ ꯈꯣꯡꯉꯗꯤ ꯍꯦꯟꯅ ꯆꯠꯅꯤꯡꯉꯤ
ꯄꯨꯨꯍꯜꯂꯒ ꯂꯣꯏꯔꯦ ꯅꯪꯉꯣꯟꯗ
ꯎꯝ ꯍꯣꯏ ꯄꯨꯗꯤ ꯄꯨꯅꯦ ꯑꯗꯣ ꯅꯪ ꯀꯟꯅ ꯂꯨꯝꯃꯗꯤ ꯑꯩꯗꯤ ꯉꯝꯃꯣꯏꯀꯣ
ꯑꯩꯁꯦ ꯂꯨꯝꯗꯕꯅꯦꯍꯦ
ꯂꯨꯝꯗꯕ꯭ꯔꯣ
ꯂꯨꯝꯗꯤꯌꯦ
ꯅꯨꯡꯁ
ꯎꯝ ꯀꯩꯅꯣꯃꯛꯇꯤ ꯅꯠꯇꯦꯍꯦ ꯌꯥꯝꯅ ꯁꯣꯟꯕ ꯈꯪꯗꯦ
ꯋꯦꯠ ꯐꯣꯔꯇꯤ ꯐꯣꯔ ꯂꯩꯌꯦ
ꯅꯪꯅ ꯐꯣꯔꯇꯤ ꯐꯣꯔ ꯑꯩꯅ ꯇ꯭ꯋꯦꯟꯇꯤ ꯇꯨ ꯏ
ꯍꯥ
ꯅꯥꯡ ꯐꯣꯔꯇꯤ ꯐꯣꯔ ꯑꯣꯏꯔꯗꯤ ꯑꯩ ꯇ꯭ꯋꯦꯟꯇꯤ ꯇꯨ ꯑꯗꯨꯗꯤ ꯀꯛꯆꯤꯡꯒꯤ ꯃꯊꯛꯇ ꯁꯃꯨ ꯇꯣꯡꯕꯒ ꯆꯞ ꯃꯥꯟꯅꯔꯅꯤꯅꯦ
ꯀꯗꯥꯅꯤ ꯇ꯭ꯋꯦꯟꯇꯤ ꯇꯨ ꯑꯣꯏꯔꯗꯤ ꯍꯦꯛ ꯄꯣꯛꯊꯣꯔꯛꯄ ꯑꯉꯥꯡꯒꯤ ꯋꯦꯠ ꯑꯣꯏꯔꯅꯤ ꯐꯥꯒꯤ ꯕꯔꯥꯡ ꯉꯥꯡꯂꯒ ꯅꯪꯅ
ꯅꯠꯇꯦ ꯑꯩ ꯑꯁꯦꯡꯕꯅ ꯑꯩꯗꯤ ꯄꯨꯔꯥ ꯑꯁ ꯌꯥꯗ꯭ꯔꯦ ꯆꯛꯆꯔꯒ ꯍꯦꯅ ꯄꯥꯊꯥꯔꯗꯦ
ꯌꯥꯔꯦ ꯇ꯭ꯋꯦꯟꯇꯤ ꯇꯨꯗꯤ ꯅꯆꯤꯟ ꯊꯤꯕꯅꯦ ꯑꯗꯨ
ꯑꯩ ꯇꯨꯡ ꯇꯨ ꯑꯩ ꯇꯨꯡꯁꯨ ꯇꯨ ꯍꯥꯏꯔꯤꯗꯤ ꯑꯩꯒꯤ ꯆꯍꯤ ꯍꯥꯏꯕꯅꯤ ꯀꯩꯔꯥ ꯑꯩꯒꯤ ꯆꯍꯤ ꯍꯥꯏꯔꯒ ꯅꯪ ꯀꯔꯤ ꯑꯣꯏꯅ ꯈꯜꯂꯒ ꯂꯩꯔꯤꯔꯣ
ꯆꯍꯤꯔꯣ ꯅꯪ ꯍꯥꯏꯗꯣ
ꯍꯣꯏ ꯆꯍꯤꯅꯦ
ꯑꯩꯗꯤ ꯋꯦꯠ ꯍꯥꯏꯔꯒ ꯅꯪꯁꯨ
ꯑꯣꯏꯋꯁꯨꯨ ꯍꯣꯏ ꯌꯥꯝꯗꯤ ꯌꯥꯝꯗꯕꯅꯦ ꯋꯥꯟ ꯍꯟꯗ꯭ꯔꯦꯗ ꯑꯦꯟ ꯁꯚꯦꯟꯇꯤ ꯐꯥꯏꯚ
ꯅ ꯌꯥꯝꯅ ꯈꯜꯂꯗꯤ ꯅꯨꯡꯁꯤꯅ ꯄꯥꯏꯒꯗꯧꯕ꯭ꯔꯥ ꯍꯥꯏꯔꯒ ꯅꯪ ꯃꯔꯤ ꯃꯈꯣꯡ ꯁꯝꯅ ꯁꯝꯅꯗꯕꯤꯗ ꯅꯪ ꯅꯍ ꯍꯥꯏꯔꯛꯄꯒꯤꯅꯤꯅꯦ ꯃꯤꯅ ꯆꯥꯛ ꯆꯥꯔꯕ꯭ꯔꯥ ꯍꯪꯂꯒ ꯎ ꯁꯦꯔꯥꯟ ꯇꯨꯔꯥꯟ ꯈꯨꯝꯕꯒꯤꯅꯤ ꯅꯪꯅ
ꯑꯣ ꯍꯣꯏ ꯆꯥꯛꯄꯨꯗꯤ ꯆꯥꯔꯦ
ꯑ ꯍꯣꯏꯌꯦꯡ ꯉꯁꯥꯏ ꯆꯠ ꯆꯥꯔꯤꯕꯕꯨꯗꯤ ꯍꯥꯏꯔꯦ
ꯑꯣ ꯍꯧꯖꯤꯛꯁꯨꯦ ꯑꯃꯨꯛ ꯍꯥꯏꯒꯦ ꯇꯧꯕ
ꯇꯦꯟꯁꯥꯡ ꯆꯥꯕ꯭ꯔꯥ
ꯑ ꯉꯁꯤꯗ ꯑꯁ ꯏꯟꯁꯥꯡ ꯆꯥꯅꯤꯡꯉꯥꯏ ꯂꯩꯗꯗꯅ ꯑꯩꯅ ꯉꯥꯏꯍꯥꯛꯇꯪ ꯍꯤꯟꯖꯥꯡ ꯊꯤꯕ ꯆꯠꯂꯒ ꯗꯨꯀꯥꯟ ꯀꯨꯝꯊꯔꯛꯄ ꯑꯗꯣ ꯑꯣꯛꯁꯥ ꯀꯛꯄ ꯃꯄꯨꯗꯨꯅꯀꯣ
ꯎꯝ
ꯅꯣꯟꯅ ꯃꯅꯤ ꯃꯅꯤꯒ
ꯍꯥꯏꯗꯤ ꯑꯩꯗꯤ ꯃꯥꯁꯦ ꯑꯩꯉꯣꯟꯗ ꯐ꯭ꯔꯤꯒ ꯄꯤꯒꯗꯧ ꯃꯥꯜꯂꯦ ꯑꯩꯅ ꯃꯅꯥꯛꯇ ꯆꯪꯁꯤꯜꯂꯛꯄ
ꯎꯝ
ꯑ ꯀꯩ ꯉꯥꯡꯗꯦ ꯃꯥꯅ ꯒ꯭ꯌꯥꯟ ꯇꯥꯅꯤ ꯀꯤꯂꯣ ꯑꯃ ꯀꯛꯑꯒ ꯁꯦ ꯅꯪꯒꯦ ꯑꯗꯨꯃꯥꯏꯅ ꯇꯥꯔꯦꯅ ꯍꯥꯏꯔꯛꯄ ꯄ
ꯎꯝ
ꯑꯗꯣ ꯑꯩ ꯑꯗꯨꯗꯣ ꯄꯤꯔꯝꯃꯒ ꯑꯩ ꯑꯣꯛꯁꯥ ꯊꯣꯡꯕ ꯆꯥꯔꯦ ꯉꯁꯤ
ꯑꯍꯥꯎꯕ ꯆꯥꯏꯅꯥ
ꯍꯥꯎ ꯇꯗ ꯑꯣꯞꯁꯕ ꯀꯥꯏꯔꯦ ꯍꯥꯎꯗꯦ
ꯑꯩꯗꯤ ꯇꯁꯦꯡꯅ ꯍꯥꯏꯖꯔꯕꯗꯀꯣ ꯍꯪꯒꯥꯝ ꯊꯣꯡꯕ ꯆꯥꯒꯦꯔꯥ ꯅꯠꯇ꯭ꯔꯒ ꯎꯛꯁꯥ ꯊꯣꯡꯕ ꯍꯥꯏ ꯆꯥꯒꯦꯔꯥ ꯍꯥꯏꯔꯗꯤ ꯑꯩꯗꯤ ꯇꯁꯦꯡꯅ ꯍꯥꯏꯒꯅꯤ ꯑꯩꯗꯤ ꯑꯣꯛꯁꯥ ꯊꯣꯡꯕ ꯆꯥꯒꯅꯤꯅ
ꯑ ꯑꯁꯤ ꯃꯤ ꯆꯗꯤ
ꯑꯝ
ꯖꯥꯠ ꯖꯠ ꯉꯥꯡꯉꯦ ꯍꯣꯏꯕ ꯑꯩ ꯑꯃ ꯃꯅꯥꯎꯏ ꯅꯣꯏꯒ ꯄꯣꯠꯁꯨ ꯉꯍꯥꯛ ꯉꯥꯡꯅꯔꯔꯣꯏ ꯑꯩ
ꯑꯣ ꯉꯥꯡ ꯈꯣꯗꯥ ꯅꯪꯁꯨ
ꯑꯩ ꯄꯩꯁꯥ ꯄꯥꯝꯁꯦ
ꯑꯩ ꯅꯪꯗꯣ
ꯑꯣ ꯁꯣꯏꯒꯤꯕꯅꯤ
ꯎꯝ ꯁꯣꯏꯕꯗꯒꯤ ꯂꯣꯏ ꯁꯣꯏꯔꯛꯑꯅꯤ
ꯁꯔꯦ ꯁꯔꯦ
ꯍꯛꯆꯥꯡꯅ ꯄꯣꯊꯥꯅꯤꯡꯕ ꯊꯋꯥꯏꯅ ꯂꯥꯡꯊꯣꯛꯅꯤꯡꯕ ꯃꯤꯅꯗꯤ ꯌꯥꯗꯕ
ꯑꯇꯣꯞꯄꯗꯁꯨ ꯑꯗꯨꯝ ꯉꯥꯡꯕ꯭ꯔꯥ ꯅꯪꯁꯦ
ꯍꯣꯏ ꯁꯤꯗꯒꯤ ꯍꯦꯟꯅ ꯉꯥꯡꯉꯤꯅ
ꯑꯁꯤꯗꯒꯤ ꯍꯦꯟꯅ
ꯑ ꯅꯣꯢꯒꯤ ꯃꯑꯣꯡ ꯃꯇꯧ ꯍꯥꯟꯅ ꯌꯦꯡꯒ ꯅꯪ ꯀꯃꯥꯏꯅ ꯉꯥꯡꯒꯦ ꯍꯥꯏꯕꯗꯨ ꯌꯦꯡꯉ ꯉꯥꯡꯉꯤꯅꯦ ꯅꯪꯁꯦ ꯅꯪꯉꯣꯟꯗꯁꯦ ꯉꯥꯡꯅꯕꯁꯦ ꯈꯤꯇꯪ ꯀꯩꯅꯣꯝ ꯏꯇꯧ ꯇꯧꯕ ꯖꯥꯠ ꯖꯥꯠ ꯇꯧꯕ ꯑꯩꯒꯤ ꯅꯉꯣꯟꯗ
ꯀꯩꯕꯥ
ꯑꯥ ꯑꯥ ꯀꯩꯝ ꯍꯥꯏꯗꯦꯗ ꯑꯩꯗꯣ ꯍꯧꯖꯤꯛ ꯈꯛꯇ ꯅꯨꯡ ꯂꯪꯕꯗ ꯄꯥꯟꯗꯕ ꯃꯥꯜꯂꯦ ꯃꯤ ꯑꯃꯗ
ꯀꯩꯅꯣ ꯅꯨꯄꯥ ꯈꯣꯏꯗꯁꯨ ꯑꯗꯨꯝ ꯉꯥꯡꯕ꯭ꯔꯥ
ꯏꯁꯁ ꯅꯪꯁꯨ ꯈꯜꯂꯣꯅꯦ ꯇꯥꯔꯖꯟꯒ ꯇꯥꯔꯖꯟ ꯑ ꯊꯧꯔꯤ ꯑꯃꯗ ꯄꯥꯏꯃꯤꯟꯅꯔꯗꯤ ꯕꯥꯅꯤ ꯇꯨꯔꯣꯏꯗ꯭ꯔꯣ
ꯑꯗꯨꯗꯗꯤ ꯀꯔꯝꯍꯥꯏꯅ ꯉꯥꯡꯕ꯭ꯔꯥ
ꯃꯣꯏꯗꯗꯤ ꯑꯣꯀꯦ ꯒꯨꯗ ꯅꯥꯏꯠ ꯃꯪ ꯐꯔꯁꯦ ꯍꯌꯦꯡ ꯅꯨꯡꯗꯥꯡ ꯑꯃꯨꯛ ꯎꯅꯔꯁꯤ
ꯑꯗꯨꯗ ꯅꯪ ꯄꯤꯗꯅꯦꯕ ꯅꯪꯅ ꯈꯥꯏꯕꯗꯣ
ꯑꯥ ꯅꯨꯄꯤꯗꯗꯤ ꯑꯩꯒꯤ ꯊꯝꯃꯣꯏ ꯁꯦꯁ ꯇꯥꯔꯤꯕꯣ ꯎꯝ ꯋꯥꯔꯤ ꯑꯃ ꯌꯥꯝ ꯂꯦꯝꯅ ꯍꯥꯏꯕꯗꯤ ꯅꯪꯁꯦ ꯑꯩꯒꯤ ꯅꯨꯄꯤꯒꯨꯝꯅ ꯈꯜꯂ‌ꯦꯒ